ꯌꯥꯝ ꯇꯞꯄꯦ
ꯆꯥꯛ ꯆꯥꯔꯕꯣ
ꯆꯥꯗ꯭ꯔꯤ ꯆꯥꯕ ꯆꯪ ꯆꯥꯕ ꯆꯪꯉꯛꯏ ꯋꯥꯀꯤꯡ ꯆꯠꯂꯨꯕꯅꯦ
ꯉꯁꯤ ꯀꯩꯀꯩ ꯊꯕꯛ ꯀꯩꯀꯩ ꯆꯠꯂꯨꯔꯕ ꯀꯃꯥꯏꯃꯥꯏꯅ ꯇꯧꯕ
ꯑ ꯉꯁꯤꯗꯤ ꯑꯩꯈꯣꯏ ꯑꯣꯐꯤꯁꯀꯤ ꯁꯪꯒꯥꯕꯒꯤ ꯆꯥꯛ ꯂꯩꯌꯦꯅ ꯆꯠꯂꯨꯔꯦ
ꯑꯣ
ꯉꯁꯤꯗꯤ ꯃꯦꯔꯥꯃꯤꯁ ꯑꯣꯏꯅ ꯇꯧꯔꯛꯑꯦ ꯑꯩꯅ ꯈꯔ ꯄꯥꯝꯖꯕ
ꯑꯗꯨꯗꯤ ꯃꯦꯔꯥꯃꯤꯁꯇꯤ ꯃꯊꯦꯜ ꯃꯌꯥꯝ ꯆꯥꯔꯝꯃꯅꯤꯅꯦ
ꯃꯌꯥꯝ ꯌꯥꯝꯃꯤ ꯄꯅꯤꯔ ꯊꯣꯡꯕ ꯌꯥꯎꯋꯤ ꯑꯗꯣ ꯑꯩ ꯍꯥꯏꯗꯨꯏꯅꯤ ꯄꯥꯅꯤꯔꯁꯤꯗꯤ ꯑꯩꯈꯣꯏ ꯃꯤꯇꯩꯅ ꯊꯣꯡꯕꯅ ꯍꯦꯜꯂꯦ ꯍꯥꯎꯕ ꯉꯁꯤꯒꯤꯗꯣ ꯑꯗꯨꯝ ꯆꯥꯕꯕꯨꯗꯤ ꯌꯥꯏ ꯑꯗꯣ ꯀꯌꯥ ꯍꯥꯎꯕ ꯑꯣꯏꯗꯦ
ꯕꯥꯃꯣꯟꯅ ꯊꯣꯡꯕ
ꯎꯝ ꯃꯩꯇꯩꯕꯥꯥꯃꯣꯟꯅꯦ ꯑꯗꯣ ꯍꯩꯇꯦꯗꯥ ꯃꯩꯇꯩꯕꯥꯥꯃꯣꯟꯅ ꯊꯣꯡꯕꯁꯦ
ꯑꯗꯣ
ꯃꯣꯏꯗꯣ ꯃꯤ ꯌꯥꯝꯕꯒꯤ ꯍꯥ
ꯀꯩ ꯀꯩ ꯅꯣꯕ ꯍꯣꯡꯉꯤꯁꯦ ꯍꯦꯟꯖꯥꯡ ꯃꯊꯦꯜ ꯃꯌꯥꯝꯗꯣ
ꯑ ꯁꯤꯡꯖꯨ ꯑꯃ ꯌꯥꯎꯔꯦ
ꯎꯝ
ꯃꯣꯏ ꯀꯩꯅꯣ ꯇꯧꯔꯒ ꯇꯧꯕꯤꯗꯣ ꯆꯋꯥꯏꯒ ꯇꯧꯔ ꯇꯧꯕꯤꯗꯣ
ꯑꯥ ꯍꯥꯎꯕꯅꯤꯅꯦꯗꯨꯗꯤ
ꯉꯥꯔꯤ ꯍꯥꯞꯇꯕꯤ ꯃꯣꯏꯒꯤ ꯁꯤꯡꯖꯨ ꯈꯨꯠꯁꯨ ꯑꯃ ꯂꯩꯗꯥꯏꯅꯦ ꯃꯦꯔꯥꯃꯦꯁꯀꯤ ꯑꯗꯨꯗꯣ ꯑꯗꯒꯤ ꯀꯣꯕꯤ ꯀꯣꯕꯤ ꯁꯥꯛ ꯑꯗꯒꯤ ꯍꯋꯥꯏ ꯊꯣꯡꯕ ꯄꯅꯤꯔ ꯊꯣꯡꯕ ꯎꯠꯇꯤ ꯑꯗꯨ ꯑꯁ ꯈꯪꯗꯦ ꯃꯃꯤꯡ ꯈꯪꯗꯕ ꯑꯗꯨꯒ ꯀꯔꯤ ꯃꯣꯏꯒꯤ ꯁꯪꯒꯣꯝꯗ ꯇꯧꯔꯒ
ꯃꯙꯨꯔꯖꯥꯟ ꯃꯙꯨꯔꯖꯥꯟ
ꯖꯥꯟ ꯍꯥꯏꯕ꯭ꯔꯥ ꯀꯩꯅꯣ ꯑꯗꯨ ꯁꯪꯒꯣꯝ ꯈꯦꯔ ꯍꯣꯏ ꯁꯪꯒꯣꯝ ꯈꯦꯔ ꯃꯃꯤꯡ ꯃꯃꯤꯡ ꯑꯝꯇ ꯍꯥꯏꯊꯣꯛꯇꯦꯗ ꯑꯩ ꯐꯅꯌꯥꯝ ꯌꯥꯝꯕꯅꯤ ꯃꯣꯏꯗꯣ
ꯄꯀꯣꯔꯥꯁꯨ ꯌꯥꯎꯔꯝꯃꯅꯤ
ꯌꯥꯎꯋꯦ ꯑꯗꯨꯒ ꯑꯩꯈꯣꯏꯒꯤ ꯃꯔꯣꯏ ꯊꯣꯡꯕ ꯑꯗꯒꯤ ꯃꯣꯏꯒꯤ ꯏꯔꯣꯝꯕ ꯑꯩꯈꯣꯏꯒꯤ ꯃꯦꯔꯥꯃꯤꯁꯀꯤ ꯏꯔꯣꯝꯕ ꯑꯃ ꯂꯩꯗꯥꯏꯅꯦ
ꯑꯥ ꯊꯥꯎꯇꯧꯔ ꯉꯧꯕꯗꯣ
ꯑꯗꯨ ꯌꯥꯎꯔꯦ
ꯀꯥꯟꯆꯤ ꯇꯧꯔꯒ
ꯎꯝ ꯂꯐꯨ ꯗ ꯇꯧꯔ ꯇꯧꯕꯤꯗꯣ
ꯎꯝ ꯍꯥꯎꯕꯅꯦ ꯑꯗꯨꯁꯨ ꯑꯁ ꯑꯩꯗꯤ ꯃꯦꯔꯥꯃꯦꯁꯅꯕꯨ ꯍꯦꯟꯅ ꯍꯥꯎꯋꯤꯗ ꯑꯁ ꯑꯗꯨꯗꯤ ꯅꯪ ꯉꯁꯤ ꯎꯁꯣꯞꯀꯤ ꯐꯖꯅ ꯀꯠꯁꯜꯂꯦ
ꯉꯥꯏꯈꯣ ꯆꯥꯛꯆꯥ
ꯑꯗꯨꯗꯤ ꯅꯪ ꯉꯁꯤ ꯎꯁꯣꯞꯀꯤ ꯐꯖꯅ ꯀꯠꯁꯜꯂꯦ
ꯀꯠꯁꯜꯂꯦ ꯀꯠ
ꯑꯣ ꯑ ꯗꯤ
ꯃꯈꯟ ꯃꯈꯟ ꯆꯥꯥꯁꯜꯂꯦ ꯎꯝ ꯌꯨꯝ ꯌꯧꯔꯛꯄꯗ ꯁꯧꯒ꯭ꯔꯤ ꯊꯣꯡꯉꯝꯃꯗꯤ ꯆꯥꯅꯤꯡꯗꯦ
ꯎꯝ ꯑꯗꯨ ꯑꯩꯈꯣꯏꯒꯤ ꯃꯩꯇꯩꯒꯤ ꯆꯠꯅꯕꯤꯁꯦ ꯑꯁ ꯀꯩꯅꯣꯅꯤꯀꯣ ꯑꯁꯨꯃꯥꯏꯅ ꯕꯥꯃꯣꯟꯅꯒ ꯇꯧꯔꯒ ꯃꯤ ꯃꯌꯥꯝꯒ ꯆꯥꯔꯒ ꯃꯊꯦꯜꯒ ꯃꯌꯥꯝ ꯌꯥꯝꯕꯁꯦ ꯑꯗꯨꯒ ꯍꯥꯏꯗꯤ ꯑꯁꯣꯟ ꯂꯝꯗꯗꯤ ꯕꯐꯦꯠ ꯀꯔꯤ ꯀꯔꯥ ꯇꯧꯔꯒ ꯒ ꯁꯨꯃꯥꯏꯅ ꯇꯧꯗꯦꯗꯅ ꯑꯩꯈꯣꯏꯒꯤꯗꯤ ꯂꯥꯗꯒ ꯇꯧꯔꯒ ꯅꯠꯇ꯭ꯔꯁꯨ ꯈꯨꯈꯟ ꯑꯄꯥꯛꯄꯗ ꯑꯃꯃꯝꯝꯕ ꯉꯁꯥꯏ ꯐꯝꯃꯒꯀꯣ ꯃꯈꯥꯗꯒ ꯐꯝꯃꯒ ꯑꯗꯨꯒ ꯃꯣꯏꯅ ꯌꯦꯜꯂꯒ ꯃꯤ ꯃꯌꯥꯝ ꯆꯥꯕ ꯈꯣꯠꯄ ꯁꯤꯒꯤ ꯀꯩꯅꯣꯁꯤꯁꯨ ꯀꯜꯆꯔꯁꯤꯁꯨ ꯐꯖꯩ ꯍꯥꯏꯇꯥꯔꯦꯀꯣ
ꯎꯝ
ꯑꯇꯣꯞꯄ ꯃꯐꯝꯗ ꯇꯧꯗꯦꯗꯅ ꯍꯣꯏꯥꯎ ꯀꯨꯝꯕ ꯀꯩꯒꯨꯝꯕꯗꯗꯤ ꯇꯧꯋꯦ
ꯑ ꯂꯥꯏ ꯍꯥꯥ
ꯀꯩꯕ
ꯂꯥꯏ ꯍꯔꯥꯎꯕ ꯇꯧꯕ ꯃꯥꯜꯂꯦꯕ ꯁ ꯑꯅꯛꯄꯗ
ꯑ ꯌꯨꯝꯅꯥꯝ ꯂꯩꯀꯥꯏꯗꯁꯨ ꯂꯥꯏ ꯍꯔꯥꯎꯕ ꯍꯧꯗꯣꯔꯦ ꯍꯥꯏꯕ ꯀꯩꯅꯣꯝ ꯍꯥꯏꯕꯅꯦ ꯎ ꯑꯣꯏꯔꯝꯒꯅꯤ ꯑꯣ ꯂ ꯍꯔꯥꯎꯕ ꯑꯗꯨꯅꯤ ꯖꯒꯣꯏ ꯁꯥꯕ ꯈꯣꯠꯄꯒꯤ ꯃꯥꯏꯞꯀ ꯅ ꯄꯥꯅ
ꯎꯝ ꯁ꯭ꯏ ꯍꯅꯛꯄꯗ ꯂꯥꯏ ꯍꯔꯥꯎꯕ ꯂꯩꯕ ꯃꯥꯜꯂꯦ ꯑꯃ ꯥꯏ ꯊ ꯌꯥꯝ ꯈꯔ ꯀꯩꯅꯣꯣꯔꯣꯝꯗ ꯃꯥꯜꯂꯦ ꯀꯣꯏꯊꯦꯜ ꯅꯨꯡꯊꯦꯜ ꯍꯥꯏꯗ ꯃꯥꯜꯂꯦ
ꯑꯗꯨ ꯐꯖꯅ ꯈꯪꯗꯣꯛꯑꯒ ꯖꯒꯣꯏ ꯁꯥꯍꯟꯕ ꯌꯥꯏ ꯑꯉꯥꯡ ꯈꯝꯕ ꯊꯣꯏꯕꯤꯒ ꯁꯥꯟꯗꯅ ꯀꯖꯦꯡ ꯂꯩꯒ ꯎꯞꯄꯒ
ꯑ ꯃꯥꯔ ꯄꯣꯁ
ꯇꯧꯕꯩ ꯍꯥꯏꯏꯅꯦ ꯇꯗ ꯄꯝ ꯂ
ꯎꯝ
ꯃ ꯑ ꯁꯥ ꯆꯥꯗ꯭ꯔꯤꯌꯦ
ꯎꯝ ꯎꯝ ꯀꯌꯥꯃꯨ ꯁꯤ ꯃꯇꯦꯟ ꯇꯧꯁꯜꯂꯕ
ꯆꯒꯦꯝ ꯑꯣꯏꯅ ꯄꯣꯝꯁꯤꯜꯂꯦ
ꯄꯥꯎꯇꯕꯅꯤꯅꯦ ꯑꯗꯨꯗ
ꯑ
ꯍꯪꯒꯥꯝꯅꯦ ꯑꯗꯒꯤ ꯍꯋꯥꯏꯖꯥꯔꯅꯦ ꯑꯗꯒꯤ ꯌꯣꯡꯆꯥꯛ ꯃꯔꯨ
ꯑꯣꯁꯂ
ꯑꯗꯨ ꯏꯀꯥꯏꯊꯕꯤꯅꯦ ꯇꯧꯔꯒꯗꯤ ꯉꯥ ꯃꯌꯥꯝ ꯊꯥꯛꯆꯜꯂꯒꯅꯦ ꯍꯦꯛꯇ ꯄꯣꯝꯁꯤꯜꯂꯦ ꯉꯁꯥꯏ ꯅꯨꯡꯊꯤꯟꯗꯒꯤ ꯍꯋꯥꯏꯖꯥꯔ ꯁ ꯂꯨꯄꯥ ꯆꯥꯝꯃꯒꯤꯅꯦ ꯂꯩꯔꯤꯁꯦ ꯑꯗꯨꯒ ꯍꯪꯒꯥꯝ ꯃꯆꯥ ꯃꯆꯥꯗꯣ ꯑꯗꯨꯗꯣ ꯄꯨꯟ ꯑꯃ ꯂꯩꯔꯦ ꯑꯗꯒꯤ ꯏꯀꯥꯏꯊꯕꯤꯒꯤꯁꯨ ꯂꯩꯔꯦ
ꯆ ꯌꯥ
ꯑꯗꯨꯒ ꯃꯦꯟ ꯑꯣꯏꯅ ꯃꯥꯒꯤ ꯀꯩꯅꯣꯗꯣ ꯄꯥꯈꯣꯟꯗꯣ ꯑꯗꯨꯒꯗꯣ ꯂꯩꯩꯔꯒ ꯀꯣꯏ ꯆꯤꯟ ꯊꯔꯒ ꯍꯥꯞꯄꯤꯅꯦ ꯑꯗꯨꯝ ꯐꯗꯤꯒꯣꯝ ꯀꯩꯀꯥ ꯇꯧꯔꯒ
ꯍꯦꯛꯇ ꯐꯨꯊꯔꯒꯦꯅ ꯇꯧꯕꯅꯤꯅꯦ ꯑꯗꯨꯗꯤ
ꯑꯗꯨꯗꯨ ꯀ ꯊꯣꯡꯕꯒꯤ ꯄ꯭ꯔꯣꯁꯦꯁꯇꯣ ꯁꯨꯃꯥꯏꯅ ꯇꯧꯋꯦꯕ
ꯍꯥꯏꯦ
ꯑ ꯐꯗꯤꯒꯣ ꯐꯗꯤꯒꯣ ꯃꯦ ꯍꯪꯒꯥꯝꯗꯣ ꯍꯥꯟꯅ ꯐꯖꯅ ꯃꯜꯂꯒ ꯆꯥꯝꯃꯦ ꯑꯗꯨꯒ ꯐꯖꯅ ꯁꯣꯏꯔꯦꯀꯣ ꯁꯣꯏꯔꯒ ꯊꯝꯃꯦ ꯑꯗꯨꯒ ꯃꯥꯒꯤ ꯊꯥꯛꯀꯗꯕ ꯑꯇꯩ ꯂꯧ ꯆꯅꯝ ꯀꯩ ꯀꯥ ꯂꯣꯏ ꯊꯥꯛꯇꯣꯏꯅꯦꯕ ꯑꯗꯨ ꯃꯌꯥꯝꯗꯨꯁꯨ ꯂꯣꯏꯅ ꯩꯅ ꯁꯨꯔꯒ ꯈꯣꯠꯂꯒ ꯑꯗꯨꯗꯒꯤ ꯁꯣꯏꯔ ꯈꯣꯠꯇꯅ ꯂꯣꯏ ꯊꯝꯃꯦ ꯑꯗꯩ ꯍꯋꯥꯏ ꯖꯥꯒꯥꯗꯁꯨ ꯂꯣꯏ ꯄꯨꯊꯣꯛꯦ ꯄꯣꯔꯛꯑꯦ ꯑꯗꯨꯒ ꯀꯩꯅꯣꯗꯨꯁꯨ ꯃꯔꯣꯏ ꯃꯔꯥꯡ ꯊꯥꯛꯀꯗꯕ ꯈꯣꯠꯀꯗꯕ ꯑꯩꯈꯣꯏꯗꯤ ꯍꯥꯟꯅ ꯀꯥꯝꯃꯦ ꯇꯝꯃꯦ ꯑꯗꯨꯒ ꯁꯣꯛ ꯇꯧꯋꯦ ꯥꯟꯅ ꯃꯤ ꯍꯥꯟꯅ ꯁꯣꯛ ꯇꯧꯔꯒ ꯑꯗꯨꯝ ꯀꯥꯝꯈꯤꯕꯁꯨ ꯂꯩꯑꯕꯀꯣ ꯀꯣ ꯑꯗꯨꯒ ꯀꯥꯝꯗꯕꯤꯗ ꯊꯣꯡꯕꯁꯨ ꯂꯩ ꯑꯗꯣ ꯍꯧꯖꯤꯛꯀꯥꯟꯗꯤ ꯁꯝꯅꯕꯅ ꯄ꯭ꯔꯦꯁꯔ ꯀꯨꯀꯔꯗꯣ ꯂꯣꯏꯅ ꯀꯥꯝꯃꯦ ꯑꯗꯨ ꯑꯩ ꯍꯥꯏꯔꯛꯀꯦꯕ ꯍꯪꯒꯥꯝꯗꯨꯅꯦ ꯑꯗꯒꯤ ꯆꯦꯡ ꯈꯔꯅꯦ ꯇꯧꯔꯦ ꯑꯗꯨꯒ ꯆꯦꯡ ꯆꯦꯡ ꯆꯒꯦꯝ ꯄꯣꯕꯥꯌꯦ ꯆꯒꯦꯝꯗꯨꯅꯤꯗꯅ ꯑꯗꯣ ꯑꯗꯨꯗꯣ ꯆꯒꯦꯝ ꯑꯣꯏꯕ ꯆꯦꯡ ꯀꯩꯅꯣꯗꯣ ꯈꯔ ꯂꯧꯔꯦ ꯑꯗꯨꯗꯨꯒ ꯕ꯭ꯔꯤ ꯕ꯭ꯔꯤ ꯅꯩꯊꯠꯂꯦ ꯉꯥꯔꯤ ꯈꯔꯁꯨ ꯂꯧꯔꯦ ꯑꯗꯨꯒ ꯃꯆꯨ ꯆꯨꯅꯦ ꯑꯗꯒꯤ ꯆꯦꯡꯗꯨꯅꯦ ꯑꯗꯨ ꯍꯪꯒꯥꯝꯗꯨꯅꯦ ꯇꯧꯔꯒ ꯐꯖꯅ ꯅꯣꯏꯔꯦ ꯕ꯭ꯔꯤ ꯕ꯭ꯔꯤ ꯅꯣꯏꯔꯦ ꯑꯗꯨꯒ ꯀꯨꯀꯔ ꯑꯆꯧꯕꯗꯨꯗ ꯏꯁꯤꯡ ꯈꯔ ꯊꯥꯡꯀꯠꯂꯦ ꯍꯥꯟꯅ ꯑꯗꯨꯒ ꯍꯧꯖꯤꯛꯀꯤ ꯑꯣꯏꯕ ꯍꯥꯞꯆꯟꯕꯗꯣ ꯃꯣꯔꯣꯛ ꯑꯇꯦꯛꯄꯒꯁꯨ ꯈꯥꯏꯖꯤꯜꯂꯦ ꯑꯗꯨ ꯍꯧꯖꯤꯛꯀꯤ ꯑꯩꯅ ꯅꯣꯏꯔꯒ ꯊꯝꯕ ꯄꯣꯠꯇꯣ ꯏꯁꯤꯡ ꯈꯔ ꯁꯧꯣꯔꯛꯄ ꯑꯗꯨꯗ ꯍꯥꯞꯆꯤꯜꯂꯦ ꯉꯥꯔꯤ ꯀꯩꯀꯥꯗꯨꯁꯨ ꯂꯣꯏ ꯌꯥꯎꯔ ꯅꯣꯏꯈ꯭ꯔꯕꯅꯤꯀꯣ ꯑꯗꯨꯒ ꯃꯣꯔꯣꯛ ꯑ ꯇꯦꯛꯀꯣꯛꯀꯁꯨ ꯂꯣꯏ ꯅꯣꯏꯈ꯭ꯔꯕꯅꯤꯅ ꯑꯗꯨ ꯊꯤꯟꯕ꯭ꯔꯨꯡ ꯕꯨꯡ ꯁꯧꯕꯗꯨꯗ ꯍꯥꯞꯆꯜꯂꯦ ꯑꯗꯨꯗꯨꯒ ꯍꯋꯥꯏ ꯀꯩꯅꯣ ꯌꯣꯡꯆꯥꯛ ꯑꯔꯤꯕ ꯑꯃꯨꯕꯗꯣ
ꯑꯥ
ꯑꯗꯨꯁꯨ ꯈꯨꯨꯠꯄꯗ ꯑꯗꯨꯝ ꯍꯥꯞꯆꯤꯟꯈ꯭ꯔꯦ ꯑꯗꯨꯗꯨꯒ ꯉꯥꯏꯍꯥꯛ ꯑꯣꯠꯂꯦ ꯑꯗꯨꯒ ꯀꯨꯀꯔꯗ ꯑꯅꯤꯔꯛ ꯐꯠ ꯐꯠ ꯀꯥꯝꯊꯣꯛꯑꯦ ꯑꯗꯨꯒ ꯈꯨꯗꯛꯇ ꯑꯗꯨꯝ ꯊꯥꯗꯣꯛꯑꯦꯕꯀꯣ ꯅꯨꯡꯁꯤꯠꯇꯣ ꯍꯥꯏꯗꯤ ꯑꯣꯝꯖꯤꯜꯂ ꯊꯝꯗꯦꯕ ꯑꯣꯝꯖꯤꯜꯂꯗꯤ ꯁꯤꯟꯕꯅꯦꯕ ꯑꯗꯨꯉꯧ ꯑꯗꯨꯒ
ꯏ ꯂꯩ
ꯍꯥꯡꯇꯣꯛꯑꯦ ꯍꯥꯡꯇꯣꯛꯑꯒ ꯍꯋꯥꯏꯖꯥꯔ ꯈꯔ ꯊ ꯊꯥꯛꯆꯜꯂꯦ ꯇꯪꯈꯥꯏ ꯑꯃ ꯍꯥꯟꯅ ꯊꯥꯛꯆꯟꯈ꯭ꯔꯦ ꯑꯗꯨꯒ ꯁꯧꯍꯜꯂꯒ ꯑꯗꯨꯝ ꯂꯩꯔꯦ ꯅꯥꯀꯟꯁꯤꯗ ꯑꯗꯨꯒ ꯁꯣꯝ ꯅꯥꯀꯟꯗꯅ ꯑꯃꯨꯛ ꯈꯥꯡ ꯃꯆꯥ ꯑꯃ ꯊꯥꯡ ꯊꯀꯠꯂꯦ ꯈꯥꯡꯗꯨ ꯊꯥꯎꯗꯣ ꯈꯔ ꯌꯥꯝ ꯅꯝꯍꯜꯂꯦ ꯊꯥꯎ ꯑꯁ ꯊꯥꯎꯗꯣ ꯍꯪꯒꯥꯝ ꯊꯥꯎꯗ ꯑꯗꯣ ꯑꯁꯦꯡꯕꯗꯣ ꯃꯁꯇꯔꯠ ꯑꯣꯏ ꯑꯗꯨꯗꯣ ꯊꯥꯡꯀꯠꯂꯦ ꯑꯥ ꯑꯗꯨꯕꯨ ꯍꯩꯔꯦ ꯍꯪꯒꯥꯝ ꯊꯥꯎꯗꯣ ꯍꯩꯔꯦ ꯑꯗꯨꯒ ꯖꯤꯔꯥ ꯉꯧꯔꯦ ꯑꯗꯒꯤ ꯀꯩꯅꯣꯁꯨ ꯉꯧꯔꯦ ꯍꯤꯡꯁꯨ ꯈꯔ ꯉꯧꯔꯦ
ꯕꯒꯗ ꯆ ꯍꯥꯏꯥꯏꯇꯦ
ꯦ ꯃꯊꯤ ꯇꯤ ꯉꯧꯔꯦ ꯆꯅꯝ ꯉꯧꯔꯦ ꯑꯗꯩ ꯃꯔꯨ ꯃꯔꯥꯡ ꯉꯧꯔꯦ ꯁꯤꯡ ꯉꯧꯔꯦ ꯑꯗꯒꯤ ꯃꯔꯣꯏ ꯅꯥꯀꯨꯞꯄꯤꯁꯨ ꯈꯔ ꯉꯧꯔꯦ ꯑꯗꯨꯒ ꯉꯁꯥꯏꯒꯤ ꯀꯩꯅꯣ ꯀꯩꯅꯣ ꯑꯁꯣꯏꯕꯗꯣ ꯏꯁꯤꯡꯗꯣ ꯏꯁꯤꯡ ꯏꯀꯥꯏꯊꯕꯤꯗꯣ ꯑꯗꯨꯕꯨ ꯉꯁꯥꯏ ꯐꯨꯠꯄꯗ ꯐꯨꯠꯄꯗ ꯌꯥꯎꯗꯦꯕ ꯑꯗꯨꯗꯨꯁꯨ ꯍꯤꯡꯅ ꯑꯃꯨꯛ ꯍꯥꯞꯆꯜꯂꯦ ꯍꯥꯏꯗꯤ ꯗꯤ ꯑꯗꯨꯗꯤ ꯕꯔ ꯂꯥꯎ ꯄꯠꯄ ꯄꯣꯠꯅꯤꯅ
ꯎꯝ ꯂꯥꯏꯔꯕ ꯋꯥꯜ ꯇꯧꯔꯤꯕ
ꯂꯧ ꯆꯅꯝ ꯉꯧꯕꯗꯨꯁꯨ ꯍꯋꯥꯏꯖꯥꯔꯁꯨ ꯈꯤꯇꯪ ꯉꯧꯕ ꯌꯥꯎꯔꯦꯕꯀꯣ ꯈꯔ ꯑꯃꯨꯛ ꯉꯧꯔꯦ ꯉꯁꯥꯏ ꯇꯪꯈꯥꯏ ꯑꯃꯥ ꯂꯦꯃꯍꯧꯕꯗꯨꯗꯒꯤ ꯈꯤꯇꯪ ꯑꯃꯨꯛ ꯂꯧꯔꯒ ꯑꯃꯨꯛ ꯉꯧꯔꯦ ꯉꯧꯕꯗꯨꯗꯥꯁꯨ ꯍꯞꯄꯦ ꯑꯗꯨꯒꯥ ꯃꯨꯜꯂꯦ ꯈꯣꯠꯂꯦ ꯉꯥꯗꯨꯁꯨ ꯉꯥꯗꯨꯁꯨ ꯈꯔ ꯇꯥꯎꯊꯣꯛꯄ ꯄꯗ ꯈꯔ ꯍꯥꯞꯄꯦ ꯑꯗꯨꯗꯨꯒ ꯍꯥꯞꯆꯜꯂꯦ ꯆꯒꯦꯝ ꯄꯣꯝꯕꯗꯨꯗ ꯂꯣꯏ ꯍꯩꯖꯤꯜꯂꯦ ꯑꯗꯨꯒ ꯁꯧꯍꯜꯂꯦ ꯕ꯭ꯔꯣꯡ ꯕ꯭ꯔꯣꯡ ꯕ꯭ꯔꯣꯡ ꯁꯧꯔꯦ ꯉꯥꯏꯍꯥꯛ ꯀꯩꯅꯣ ꯇꯧꯁꯤꯍꯜꯍꯜꯂꯦ
ꯉꯥꯒꯗꯣ ꯃꯌꯥꯝ ꯊꯥꯛꯆꯜꯂꯦ ꯍꯋꯥꯏꯖꯥꯔꯗꯨꯁꯨ ꯍꯥꯞꯆꯤꯜꯂꯦ ꯑꯁ ꯏꯅꯨꯡꯆꯦꯗꯤ ꯍꯋꯥꯏꯖꯥꯔꯗꯨꯁꯨ ꯐꯖꯅ ꯂꯣꯏꯅꯃꯛ ꯍꯥ ꯍꯥꯞꯆꯜꯂꯦ ꯂꯣꯏꯔꯝꯗꯥꯏꯗ ꯀꯩꯅꯣꯗꯣ ꯍꯥꯞꯄꯦ ꯄꯥꯈꯣꯟꯗꯣ
ꯄꯥꯈꯣꯟꯗ ꯐꯖꯅꯥ ꯊꯥ‍ꯛꯑꯦ ꯑꯥ ꯄꯥꯈꯣꯟꯗꯨꯅ ꯃꯦꯟ ꯏꯟꯒ꯭ꯔꯤꯗꯤꯌꯦꯟꯁꯅꯤꯗꯅ ꯑꯥ ꯃꯦꯟꯅꯦ ꯃꯅꯝ ꯅꯨꯡꯁꯤꯕ ꯈꯣꯠꯄꯗꯤ ꯑꯗꯨꯗ ꯂꯣꯏ ꯐꯪꯉꯦ ꯄꯥꯈꯣꯟ ꯌꯥꯎꯗ꯭ꯔꯗꯤ ꯍꯥꯎꯔꯣꯏꯗꯣꯏꯅꯦꯕ ꯍꯥꯎꯔꯁꯨ ꯀꯩ ꯀꯩꯅꯣ ꯇꯧꯗ ꯑꯗꯨꯔ
ꯑꯩꯅ ꯍꯋꯥꯏꯖꯥꯔꯗꯣ ꯆꯒꯦꯝꯄꯣꯝꯕꯗꯣ ꯌꯥꯝ ꯆꯥꯅꯤꯡꯕ ꯑꯦꯂꯔꯖꯤ ꯇꯧꯕꯅꯤꯅ ꯍꯋꯥꯏꯖꯥꯔꯗꯤ ꯆꯥꯕ ꯁꯨꯡꯌꯥ ꯌꯥꯗꯕ
ꯑꯣ ꯅꯪ ꯍꯋꯥꯏꯖꯥꯔ ꯆꯥꯅꯤꯡꯗꯕ
ꯑꯩꯈꯣꯏꯗꯤ ꯍꯥꯎꯖꯈ꯭ꯔꯦ ꯆꯥꯟꯅꯈ꯭ꯔꯦ ꯑꯗꯨꯒ ꯂꯥꯁꯇ ꯎ ꯃꯣꯔꯣꯛꯇꯣ ꯁꯣꯏꯁꯤꯜꯂꯦꯕꯀꯣ ꯍꯤꯡꯅ ꯊꯥꯡꯗꯔꯝꯗꯥꯏ ꯂꯥꯁꯇꯨꯗ ꯎꯝ ꯑꯗꯨꯒ ꯐꯗꯤꯒꯣꯝ ꯆꯥꯏꯁꯜꯂꯦ
ꯎꯃꯣꯔꯣꯛꯇꯨꯁꯨ ꯀꯩꯅꯣ ꯇꯧꯕꯅꯦꯕ ꯑꯩꯈꯣꯏ ꯑꯍꯤꯡꯕ ꯑꯣꯏꯅ ꯁꯣꯏꯔꯒ ꯉꯥꯏꯍꯥꯛꯇꯪꯒ ꯑꯣꯝꯖꯜꯂꯥꯒ ꯃꯅꯝ ꯕꯪ ꯂꯥꯛꯄꯗꯣ ꯑꯗꯨ ꯃꯅꯝ ꯌꯥꯝꯌꯥꯝ ꯅꯨꯡꯁꯤ ꯕꯥꯗꯣ ꯊꯤꯕꯅꯦꯕ ꯟꯥ ꯑꯗꯩ ꯈꯤꯇꯪꯒ ꯃꯣꯔꯣꯛ ꯈꯔ ꯑꯁꯥꯕ ꯃꯅꯝ ꯈꯔ ꯀꯟꯕꯗꯣ ꯑꯗꯨꯒꯨꯝꯕ ꯑꯣꯏꯇꯥꯔꯗꯤ ꯑꯃꯨꯛ ꯍꯦꯟꯅ ꯃꯥꯅꯝꯗꯣ ꯀꯜꯂꯅꯤ ꯑꯩꯈꯣꯏꯒꯤ ꯆꯥꯕꯗ ꯈꯔ ꯁꯥꯇꯛ ꯁꯥꯠꯇꯛ ꯀꯥ ꯇꯧꯔꯒꯥ ꯌꯥꯝ ꯍꯥꯎꯕꯥꯗꯣ ꯍꯣꯏ ꯑꯗꯨꯗꯤ ꯆꯥꯊꯣꯛꯑꯣ
ꯑꯩ ꯑꯩꯅ ꯉꯥꯏꯈꯣꯀꯣ ꯑꯩ ꯍꯣꯏ ꯑꯗꯨ ꯑꯩꯅ ꯊꯝꯗꯣꯏꯅꯦꯀꯣ
ꯎꯝ
ꯄꯥꯏꯌꯨꯀꯣ ꯑꯩ ꯊꯝꯃꯒꯦ ꯒꯦꯕ ꯑꯉꯥꯡꯁꯤꯒ ꯇꯧꯕ ꯂꯩꯕꯒꯤꯅꯦꯕꯀꯣ ꯑꯩ ꯊ ꯊꯝꯃꯦ ꯊꯝꯃꯦ